ꯍꯜꯂꯣ
ꯍꯜꯂꯣ ꯏꯃꯥꯟꯅ
ꯍꯥꯎ ꯆꯥꯛ ꯆꯥꯔꯕꯣ
ꯆꯥꯛ ꯆꯥ
ꯀꯩ ꯀꯩ ꯃꯊꯦꯜ ꯆꯥꯔꯒꯦ
ꯑꯩꯈꯣꯏ ꯉꯁꯤ ꯍꯣꯁꯇꯦꯜꯒꯤ ꯌꯦꯟ ꯊꯣꯡꯕ ꯄꯤꯌꯦ ꯑꯗꯨ ꯑꯣꯏꯅ ꯆꯥꯏ
ꯌꯥꯝ ꯄꯤꯕ꯭ꯔꯅꯦ ꯃꯇꯨꯞ ꯑꯩꯈꯣꯏ ꯆꯥꯔꯦ ꯑꯩꯈꫭꯏꯖꯨ ꯌꯦꯟ ꯆꯥꯏꯌꯦ
ꯅꯦ ꯃꯐꯝꯗ ꯌꯥꯝ ꯂꯥꯡꯉꯦ
ꯌꯥꯝ ꯂꯥꯡꯉꯦ ꯂꯥꯡꯉꯛꯀꯅꫭ
ꯂꯡꯍꯟꯒꯅꫭ ꯑꯉꯥꯡꯁꯤꯡꯗꯣ ꯐꯥꯖꯜ
ꯑꯉꯥꯡꯖꯤꯡꯖꯦ ꯌꯥꯝ ꯂꯝ ꯍꯦꯜꯂꯦ ꯌꯥꯗꯦ ꯂꯛꯅꯕ ꯐꯥꯅ ꯉꯝꯗ꯭ꯔꯦ
ꯑꯉꯥꯡ ꯋꯥꯔꯛꯎ ꯑꯉꯥꯡ ꯋꯥꯔꯛꯄ ꯉꯝꯗ꯭ꯔꯗꯤ ꯑꯉꯥꯡ ꯊꯝꯒꯅꯨ
ꯎꯝ ꯆꯩ ꯑꯃ ꯄꯥꯏꯔ ꯀꯟꯗꯔꯗꯕꯅꯦ ꯍꯧꯖꯤꯛ
ꯀꯟꯊꯠꯂꫭ ꯂꯣꯏꯅ ꯐꯨꯗꯛꯑꯦ ꯑꯉꯥꯡ ꯖꯤꯗꯤ ꯁꯟꯒꯤ ꯃꯃꯩꯅꯦ ꯋꯥꯔꯛꯀꯗꯕꯅꯦ ꯉꯁꯤ ꯀꯩ ꯀꯩ ꯇꯧꯒꯦ
ꯉꯁꯤ ꯀꯩꯝ ꯇꯧꯗꯦ ꯀ꯭ꯂꯥꯁ ꯆꯠꯂꯨꯔꯒ ꯌꯥꯎꯔꯒ ꯑꯃꯨꯛ ꯍꯜꯂꯛꯑꯦ
ꯀ꯭ꯂꯥꯁꯇ ꯑꯣꯖꯥꯅ ꯇꯥꯛꯄ ꯄꯥꯔꯥ ꯃꯨꯟꯅ ꯇꯥꯔꯛꯄꯔꫭ
ꯈꯔ ꯇꯥꯔꯦ ꯈꯔ ꯎꯏꯔꯦ ꯅꯪꯗꯤ ꯀ꯭ꯂꯥꯁ ꯆꯠꯇ꯭ꯔꯣ
ꯆꯠꯂꯦ ꯂꯥꯏꯔꯤꯛ ꯇꯝ ꯆꯠꯂꯤꯔꯣ ꯎꯨꯏ ꯆꯠꯂꯤꯔꯣ
ꯂꯥꯏꯔꯤꯛꯇꯝ ꯆꯠꯄꯅꯦ ꯍꯦꯛꯇ ꯎꯨꯏꯔꯛꯑꯦ ꯌꯥꯗꯦ
ꯅꯪꯒꯤ ꯃꯤꯠꯇꯣ ꯀꯣꯠꯇ ꯌꯤꯔꯔꯣꯏ
ꯑꯗꯨ
ꯀꯩꯀꯩ ꯇꯧꯔꯤꯒꯦ ꯅꯣꯏꯕꯣ
ꯎ
ꯀꯩꯝ ꯇꯧꯗꯦꯗ ꯇꯨꯝꯃꯝꯗꯥꯏꯒꯤ ꯃꯥꯏ ꯃꯤ ꯇꯥꯗꯅ ꯀꯣꯟ ꯐꯦꯡꯗꯅ ꯈꯣꯡꯈꯨꯠ ꯍꯥꯝꯗꯅ ꯇꯧꯅꯔꯤ
ꯄꯨꯡ ꯀꯌꯥ ꯇꯥꯔꯒꯦ ꯍꯧꯖꯤꯛꯁꯤꯕꯣ
ꯈꯗꯦꯅꯦ ꯊꯦꯡꯉꯝꯃꯅꯤ
ꯍꯧꯖꯤꯛꯁꯤꯕꯨ ꯀꯩꯀꯩ ꯃꯊꯦꯟꯅ ꯍꯥꯎꯔꯤꯒꯦ
ꯁꯧꯒ꯭ꯔꯤꯅ ꯍꯥꯎꯔꯤ ꯁꯥꯕꯅꯤꯅ ꯄꯨꯡ ꯇꯔꯥꯃꯥꯊꯣꯏ ꯃꯈꯥꯏ ꯍꯦꯟ ꯇꯥꯔꯦ
ꯍꯧꯖꯤꯛꯁꯤꯕꯣ
ꯍꯣꯏ ꯊꯦꯡ ꯂꯩꯔꯝꯃꯦ
ꯌꯥꯝ ꯊꯦꯡ ꯂꯩꯔꯝꯃꯦꯅꯦ ꯃꯣꯏ ꯉꯁꯤ ꯃꯤꯁ ꯊꯣꯛꯄꯗꯣ ꯌꯦꯡ ꯆꯠꯂꯨꯕꯒꯤ
ꯎꯝ
ꯍꯜꯂꯛꯄꯗ ꯂꯣꯏ ꯊꯦꯡꯉꯦ ꯃꯤ ꯁꯤꯡꯁꯦ
ꯎꯝ ꯅꯣꯏꯁꯨ ꯆꯠꯂꯨꯕ꯭ꯔꯣ
ꯍꯣꯏ ꯑꯩꯈꯣꯏꯁꯨ ꯉꯥꯏꯍꯥꯛꯁꯤ ꯌꯦꯡꯉꯝꯃꯦ ꯌꯥꯝ ꯀꯨꯏꯅ ꯌꯦꯡꯉꯝꯗ꯭ꯔꯦ ꯍꯥꯏꯗꯤ ꯃꯣꯏ ꯒꯦꯠ ꯂꯣꯟꯕ ꯃꯇꯝ ꯑꯣꯏꯈ꯭ꯔꯅꯦꯅ ꯑꯗꯨꯝ ꯆꯦꯜꯂꯛꯑꯦꯕ
ꯎꯝ ꯑꯩꯈꯣꯏꯁꯨ ꯌꯦꯡꯉꯨꯏꯌꯦ
ꯀꯨꯏꯅꯗ ꯌꯦꯡꯉꯝꯗ꯭ꯔꯦ ꯍꯣꯏ ꯑꯣ ꯅꯣꯏ ꯁꯨꯡꯂꯣꯏ ꯂꯣꯏꯔꯛꯇ꯭ꯔꯕꯣ
ꯂꯣꯏꯔꯛꯇꯦ
ꯀꯅꯥꯅ ꯇꯥꯍꯧ ꯈꯪꯗ꯭ꯔꯦ ꯑꯗꯨꯗꯤ
ꯑꯥ ꯈꯪꯗꯦ ꯇꯣꯞ ꯐꯥꯏꯚ ꯈꯟꯕꯗꯣ ꯑꯗꯨꯐꯥꯎ ꯌꯦꯡꯉꯦ
ꯅꯨꯄꯥꯒꯤꯔꯣ ꯅꯨꯄꯤꯒꯤꯔꯣ
ꯅꯨꯄꯥꯒꯤꯁꯨ ꯅꯨꯄꯤꯒꯤꯁꯨ ꯇꯣꯞ ꯐꯥꯏꯚ ꯈꯜꯍꯧꯔꯦ ꯑꯗꯨꯗꯩ ꯍꯜꯂꯦ ꯑꯗꯨꯝ
ꯑꯣ ꯅꯨꯄꯤꯒꯤꯗꯤ ꯉꯁꯥꯏ ꯑꯩꯈꯣꯏꯅ ꯇꯥꯅꯦꯅ ꯍꯥꯏꯅꯕꯗꯨꯅ ꯇꯥꯔ ꯃꯥꯜꯅꯦ
ꯅꯝꯕꯔ ꯀꯌꯥꯅ
ꯐꯥꯏꯚꯇꯣ
ꯑꯣ ꯅꯝꯕꯔ ꯐꯥꯏꯚ ꯇꯣ ꯀꯥꯎꯔꯦꯗ
ꯑꯁ ꯉꯁꯥ ꯌꯥꯝ ꯐꯖꯕꯗꯣ
ꯎꯝ ꯅꯔꯛꯇꯤ ꯀꯅꯥ ꯇꯥꯒꯦ
ꯔꯟꯅꯔ ꯑꯞꯁꯦ ꯉꯁꯥꯏꯒꯤ ꯑꯔꯣꯏꯕꯗ ꯀꯣꯏꯁꯟ ꯈꯨꯝꯕ ꯅꯨꯄꯤꯗꯣ
ꯑꯥ
ꯑꯗꯨꯅ ꯇꯥꯕ ꯃꯥꯜꯂꯦ ꯑ ꯑꯗꯨꯒ ꯔꯟꯅꯔ ꯑꯞ ꯑꯣ ꯃꯥꯅ ꯁꯦꯀꯦꯟ ꯔꯟꯅꯔ ꯑꯞꯁꯨ ꯔꯟꯅꯔ ꯑꯞ ꯁꯨ ꯑꯣꯏꯕ ꯑꯥ
ꯑꯗꯨꯒ ꯕ꯭ꯂꯨ ꯁꯦꯠꯄ ꯅꯨꯄꯤ ꯐꯖꯕꯗꯨꯗꯤ
ꯑꯗꯨ ꯇꯥꯗ꯭ꯔꯦꯃꯥ
ꯃꯁꯝꯒ ꯇꯦꯟꯕꯗꯣ
ꯍꯣꯏ ꯃꯥ ꯇꯥꯗ꯭ꯔꯦ ꯃꯥ ꯋꯥꯍꯣꯡꯗꯣ
ꯎꯝ
ꯃꯥ ꯇꯥꯗ꯭ꯔꯕ ꯃꯥꯜꯂꯦ
ꯇꯣꯞ ꯊ꯭ꯔꯤꯁꯨ ꯆꯟꯈ꯭ꯔꯕꯣ
ꯇꯣꯞ ꯊ꯭ꯔꯤꯁꯨ ꯆꯟꯗꯦ
ꯎꯝ
ꯃꯥ ꯇꯥꯗ꯭ꯔꯦ ꯑꯃ ꯀꯩꯅꯣꯗꯣ ꯑꯃ ꯉꯁꯥꯏ ꯀꯥꯃꯩ ꯑꯃ ꯐꯖꯅ ꯑꯟꯁꯔ ꯈꯨꯝꯕꯗꯣ
ꯑꯥ
ꯃꯥꯅꯦ ꯑꯗꯨꯒ ꯑꯩꯈꯣꯏꯅ ꯐꯖꯩ ꯍꯥꯏꯕ ꯐꯥꯏꯚꯇꯨꯅꯦ ꯑꯗꯨꯗꯨꯒ ꯑꯃ ꯂꯥꯁꯇꯥ ꯈꯨꯝꯕꯗꯣ ꯄꯨꯔꯥ ꯂꯥꯡꯇ꯭ꯔꯤꯛ ꯂꯥꯡꯕꯤ ꯁꯦꯠꯕꯗꯣ
ꯑꯥ ꯑꯉꯧꯕ ꯉꯥꯛꯇ ꯁꯦꯠꯄꯗꯣ ꯇꯥꯔꯝꯒꯅꯤ
ꯑꯉꯧꯕ ꯃꯈꯜ ꯅꯠꯇꯦ ꯑꯃ ꯑꯁ ꯃꯁꯥꯒ ꯐꯟꯗꯣꯛꯄꯗꯣ
ꯑꯣ ꯈꯪꯉꯦ ꯈꯪꯉꯦ
ꯑꯣ ꯃꯣꯏꯅ ꯇꯥꯏ ꯍꯣꯏ
ꯅꯨꯄꯥꯒꯤꯗꯤ ꯌꯦꯡꯉꯛꯇ꯭ꯔꯣ
ꯅꯨꯄꯥꯒꯤꯗꯤ ꯈꯪꯗꯦ ꯑꯩꯈꯣꯏꯁꯨ ꯃꯣꯏ ꯐꯣꯟꯗ ꯂꯥꯏꯚ ꯊꯥꯔꯛꯄꯗꯣ ꯑꯗ ꯌꯦꯡꯕꯅꯤꯗ
ꯎꯝ
ꯄꯨꯔꯥ ꯑꯗ ꯆꯠꯂꯒ ꯌꯦꯡꯕ ꯅꯠꯇꯦꯕ
ꯎꯝ ꯆꯤꯡꯈꯩ ꯍꯥꯏꯕ꯭ꯔꯥ ꯑꯗꯨ ꯇꯥꯔꯝꯗꯧ ꯃꯥꯜꯂꯦ
ꯁꯤꯟꯕꯁꯨ ꯁꯤꯜꯂꯤꯕꯁꯤꯡꯗꯨꯁꯨ ꯐꯖꯩꯌꯦ ꯑꯗꯨꯒ ꯀꯩꯅꯣ ꯇꯧꯕꯁꯤꯡꯗꯨꯁꯨ ꯂꯣꯏ ꯐꯖꯩ ꯑꯊꯤꯕ ꯑꯝꯇ ꯌꯥꯎꯗꯦ
ꯍꯆ
ꯃꯦ ꯍꯥꯏꯉꯣ
ꯍꯥꯥ
ꯃꯣꯏꯒꯤ ꯄꯩꯁꯥꯗꯣ
ꯎꯝ
ꯄꯩꯁꯥꯗꯣ
ꯇꯥꯔꯦ ꯇꯥꯔꯦ
ꯄꯩꯁꯥꯗꯣ
ꯑꯥꯎ
ꯀꯥꯔꯕꯣ ꯁꯥꯗꯣꯏ ꯌꯥꯝ ꯌꯥꯝꯃꯦ
ꯇꯥꯏꯌꯦ
ꯃꯣꯏꯒꯤ ꯑꯥ ꯃꯤꯁꯇꯔ ꯇꯥꯕ ꯃꯤꯁ ꯇꯥꯕꯁꯤꯡꯗꯣ ꯍꯣꯏ ꯍꯣꯏ ꯃꯣꯏ ꯄꯩꯁꯥ ꯌꯥꯝ ꯌꯥꯝꯃꯦ ꯍꯥꯏ
ꯎꯝ
ꯂꯥꯛ ꯇꯔꯥ ꯃꯉꯥꯅꯦ ꯀꯩꯅꯣꯝꯃ ꯍꯥꯢ ꯑꯗꯨꯗꯣ ꯃꯤꯁ ꯌꯨꯅꯤꯕꯅꯤ ꯍꯣꯏ ꯃꯅꯤꯄꯨꯔꯒꯤ ꯃꯤꯁ ꯌꯨꯅꯤꯚꯔꯁ ꯊꯣꯛꯄꯗꯣ ꯑꯗꯒꯤ ꯍꯦꯟꯅ ꯆꯥꯎꯋꯦ ꯍꯥꯏꯌꯦ ꯃꯦꯟꯐꯤꯠꯅ
ꯃꯦꯟꯐꯤꯠꯁꯦ
ꯎꯝ
ꯑꯗꯨꯗꯤ ꯅꯦꯁꯅꯦꯜꯒꯤ ꯑꯃꯨꯛ ꯆꯠꯇꯣꯏꯔꯣ ꯑꯗꯨꯅ
ꯈꯪꯗꯦ ꯑꯗꯨꯃꯛꯇꯤ ꯑ ꯑꯣꯏꯅ ꯍꯥꯏ ꯗ ꯑꯗꯨꯃꯥꯏ ꯆꯨꯝꯃꯦ ꯌꯥꯔꯦ ꯈꯪꯗꯦꯅ ꯑꯩꯈꯣꯏꯁꯨ ꯑꯗꯨꯒꯤ ꯃꯔꯅ
ꯑꯣ ꯄ꯭ꯔꯥꯏꯖꯇꯣ ꯍꯦꯟꯅ ꯆꯥꯎꯋꯦ ꯍꯥꯏꯕ ꯑꯣꯏꯔꯝꯃꯅꯤ ꯑꯗꯨꯗꯤ
ꯍꯣꯏ ꯌꯥꯝ ꯆꯥꯎꯋꯤ ꯀꯥꯏꯗꯩ ꯑꯗꯨꯕꯨꯗꯤ ꯄꯩꯁꯥ ꯄꯥꯏꯕ ꯗꯤꯄꯥꯔꯠꯃꯦꯟꯅ ꯁꯤꯜꯂꯛꯄꯅꯤꯅ
ꯄꯩꯁꯥ ꯄꯥꯏꯕ꯭ꯔꯣ ꯑꯗꯨ ꯗꯤꯄꯥꯔꯠꯃꯦꯟ ꯗꯣ
ꯑꯦꯁ ꯃꯦꯝꯁꯇꯤ ꯕꯦꯔꯥꯅꯤꯍꯦ ꯃꯣꯏꯗꯤ ꯑꯩꯈꯣꯏꯒꯤ ꯇꯨꯔꯒꯕꯁꯦ ꯑꯩꯈꯣꯏ ꯢꯟꯗꯤꯌꯥ ꯃꯅꯨꯡ ꯆꯠꯂꯤꯗꯅ
ꯑꯥ
ꯃꯣꯏꯗꯤ ꯏꯟꯗꯤꯌꯥꯒꯤ ꯋꯥꯡꯃꯅꯦ ꯆꯠꯂꯤꯁꯦ ꯀꯥꯏꯗꯩꯅꯣꯍꯦ ꯄꯩꯁꯥ ꯈꯨꯆꯥꯎ ꯑꯃꯅꯦ ꯃꯤꯝꯁꯇꯤ ꯃꯣꯢ ꯇꯝꯅꯤꯗꯅ
ꯑꯥ
ꯑꯗꯨꯅ ꯄꯩꯁꯥ ꯌꯥꯝ ꯆꯥꯎꯑꯦꯕ ꯑꯩ ꯏꯃꯥꯟꯅꯕ ꯑꯃꯁꯨ ꯇꯝꯃꯦꯕ ꯃꯣꯏ ꯍꯧꯖꯤꯛ ꯃꯣꯏ ꯃꯤ ꯌꯥꯝ ꯌꯥꯎꯔꯝꯃꯣꯏ ꯑꯌꯥꯝꯕ ꯃꯣꯏ ꯃꯣꯏꯒꯤꯗꯤ ꯑꯦꯛꯖꯥꯝ ꯀꯣꯏꯔꯦ ꯂꯣꯏꯈꯤꯕ ꯃꯦꯗ ꯂꯣꯏꯈ꯭ꯔꯕꯅꯦꯕ ꯑꯦꯛꯖꯥꯝ ꯁꯦꯀꯦꯟ ꯑꯦꯛꯖꯥꯝꯁꯦ ꯑꯗꯨꯒ ꯃꯥꯒꯤ ꯕꯦꯡꯀꯤꯡꯒꯤ ꯀꯩꯒꯤ ꯇꯧ ꯑꯗꯨꯒꯤ ꯑꯗꯨꯅꯦꯕ
ꯎꯝ
ꯁꯟꯁꯨ ꯌꯥꯝ ꯆꯥꯎꯋꯦ
ꯂꯨꯄꯥ ꯀꯌꯥ ꯀꯌꯥ ꯑꯣꯏꯒꯦ
ꯑꯦꯠꯃꯤ ꯈꯪꯕ꯭ꯔꯥ ꯇ꯭ꯋꯦꯟꯇꯤꯥꯏꯚ ꯊꯥꯎꯖꯟ ꯀꯩꯅꯣꯔꯃꯒꯤ ꯇ꯭ꯋꯦꯟꯇꯤ ꯐꯥꯏꯚ ꯊꯥꯎꯖꯟꯗ
ꯑꯁ
ꯁꯤꯦꯃꯤꯁꯇꯔ ꯑꯃ ꯈꯥꯛꯒꯤ ꯑꯗꯨ ꯃꯣꯏ ꯄ꯭ꯔꯥꯏꯚꯦꯠꯇꯒ ꯀꯔꯦꯖꯨꯌꯦꯠꯁꯟꯗ ꯒ꯭ꯔꯦꯖꯨꯌꯦꯁꯟꯗꯒ ꯃꯄꯥꯟ ꯂꯝꯗꯒ ꯄ꯭ꯔꯥꯏꯚꯦꯠ ꯇꯒ ꯇꯝꯅꯔꯛꯄꯁꯤꯡꯗꯣ ꯑꯗꯨꯗꯤ ꯁꯤꯝ ꯑꯃꯗ ꯁꯤꯛꯁꯇꯤ ꯑꯗꯨꯃꯥꯏꯅꯒ ꯊꯤꯒ ꯍꯥꯏ ꯄ꯭ꯔꯥꯏꯚꯦꯠꯇ ꯇꯝꯕ
ꯐꯖꯔꯦꯅꯦ
ꯄꯩꯁꯥ ꯌꯥꯝ ꯊꯤ ꯄꯥꯏꯕ ꯗꯤꯄꯥꯠꯃꯦꯟꯅꯦꯃꯦ ꯗꯤꯄꯥꯠꯃꯦꯟꯅꯦꯃꯦ ꯌꯨꯅꯤꯐꯣꯝꯒꯗꯣ ꯀꯣꯠꯁ ꯇꯥꯏꯅ ꯇꯧꯔꯤꯗꯣ ꯏꯅꯥ ꯈꯨꯟꯕ ꯗꯤꯄꯥꯔꯠꯃꯦꯟ ꯄꯩꯁꯥ ꯄꯥꯏꯕ ꯗꯤꯄꯥꯔꯠꯃꯦꯟ
ꯏꯅꯥꯛ ꯈꯨꯟꯃ ꯉꯥꯛꯇꯁꯨ ꯇꯝꯃꯝꯃꯅꯤ ꯑꯗꯨꯒꯤ
ꯇꯞ ꯇꯝꯃꯤꯅ ꯏꯁꯇ꯭ꯔꯦꯂ ꯍꯣꯏ ꯇꯝꯃꯤꯗꯨꯗꯤ
ꯢꯁꯇꯔꯦꯂ ꯍꯣꯢꯗꯣ ꯃꯤꯝꯢꯂꯣ
ꯃꯥꯅꯦ ꯃꯤꯃꯅꯦ ꯃꯥ ꯁꯦꯀꯦꯟ ꯁꯤꯃꯤꯁꯇꯔ ꯀꯥꯢꯅꯦ ꯃꯤꯃꯇ
ꯢꯁꯇꯔꯦꯂꯥꯗꯣ
ꯍꯣꯢ ꯍꯥꯡꯇꯛ ꯇꯧꯕꯅꯦ ꯃꯥꯁꯇꯔ
ꯑꯩꯗꯤ ꯂꯣꯒꯨꯝꯕ ꯃꯥꯜꯂꯨꯔꯦ
ꯍꯥꯥ
ꯂꯣ ꯇꯝꯕꯗꯣ ꯃꯥꯜꯂꯨꯔꯦꯕ
ꯂꯣ ꯅꯠꯇꯦ ꯃꯤꯃꯁꯇ
ꯁꯦꯀꯦꯟ ꯁꯦꯝ ꯑꯣꯏꯔꯗꯤ
ꯑꯩꯈꯣꯏꯒ ꯄꯨꯟꯅ ꯇꯝꯃꯤꯟꯅꯕꯅꯦ ꯑꯉꯥꯡ ꯅꯠꯇꯦꯗ ꯃꯥꯁꯇꯔ ꯇꯧꯔꯛꯄ ꯍꯥꯏꯕꯁꯤꯕꯨ ꯑꯌꯥꯝꯕꯅ ꯑꯔꯤ ꯑꯔꯤꯕ ꯑꯩꯈꯣꯏ ꯗꯤꯄꯥꯔꯠꯃꯦꯟ ꯀꯀꯥꯅ ꯁꯥꯈꯤꯅꯤ
ꯑꯣ ꯀꯥꯀꯥꯅ ꯁꯥꯈꯤ
ꯑꯗꯨꯃꯥꯏꯅ ꯃꯣꯏꯁꯨ ꯑꯥ ꯑꯗꯨꯝ ꯃꯊꯪ ꯇꯝꯃ ꯂꯣꯏꯔꯦ ꯃꯊꯪ ꯇꯝꯝꯕ ꯂꯣꯏꯔꯦꯅ ꯈꯟꯕꯗꯣ ꯑꯩ ꯆꯦꯆꯦꯅꯦ ꯅꯣꯏ ꯅꯃꯥꯟꯅꯕꯤꯅꯦ ꯈꯜꯂꯨꯔꯕꯣ ꯎꯝ ꯅꯣꯏ ꯆꯍꯤ ꯗ꯭ꯔꯣꯞ ꯇꯧ
ꯇꯨ ꯊꯥꯎꯖꯟ
ꯇꯕ ꯅꯠꯇ꯭ꯔꯣ
ꯇꯧꯔꯛꯇꯦ
ꯅꯪ ꯀꯦ ꯅꯪ ꯀꯥꯌꯥꯗ ꯄꯣꯛꯒꯦ ꯑꯩ ꯆꯍꯤ ꯑꯃ ꯗꯔꯣꯞ ꯇꯧꯔꯛꯑꯦ ꯑꯩꯗꯤ ꯇꯨ ꯊꯥꯎꯖꯟ ꯇꯨꯗ ꯄꯣꯛꯑꯦ ꯅꯣꯏ ꯀꯌꯥ ꯄꯣꯛꯀꯦ
ꯑꯩ ꯐꯣꯔꯗ
ꯑꯦꯀꯥꯗꯃꯤꯁ ꯌꯦꯁ ꯅꯠꯇꯕ
ꯑꯦꯀꯥꯗꯃꯤꯛ ꯑꯦꯖꯅ ꯐꯥꯏꯞꯇ
ꯍꯣꯏ ꯀꯩꯌꯥꯗ ꯄꯣꯛꯏꯕ
ꯑꯦꯄ꯭ꯔꯤꯜꯗ ꯄꯣꯛꯑꯦ
ꯍꯧꯔꯦ ꯀꯩꯅꯣ ꯅꯪ ꯌꯥꯝ ꯑꯉꯥꯡ ꯑꯣꯏ ꯂꯩꯔꯝꯃꯤꯖꯤꯕꯣ
ꯑꯣꯏꯔꯁꯨ ꯗ꯭ꯔꯣꯞ ꯇꯧꯋꯦ ꯍꯥꯏꯗꯤ ꯈꯪꯗꯦ ꯑꯗꯨꯝ ꯇꯝꯅꯩ ꯀꯩꯅꯣ
ꯍꯣꯏ ꯑꯩꯗꯤ ꯇꯨꯒꯤ ꯁꯦꯞꯇꯦꯝꯕꯔꯗ ꯄꯣꯛꯑꯦ
ꯎꯝ ꯑꯍꯣꯏ ꯏꯃꯥꯟꯅꯕꯤ ꯇꯨꯗ ꯄꯣꯛ ꯑꯗꯨꯝ ꯇꯤꯟꯅꯩꯍꯦ ꯃꯣꯏ ꯀꯣꯂꯦꯖꯇ ꯇꯝꯍꯧꯔꯤ ꯅꯪ ꯗ꯭ꯔꯣꯞ
ꯑꯗꯨꯅꯦ ꯍꯥꯏꯖꯦ ꯀ꯭ꯂꯥꯁ ꯏꯂꯚꯦꯟ ꯇꯨꯌꯦꯐ ꯐꯥꯎꯗꯤ ꯑ ꯇꯨꯌꯦꯐ ꯀ꯭ꯂꯥꯁ ꯇꯨꯌꯦꯐ ꯐꯥꯎꯗꯤ ꯃꯤꯁꯤꯡꯖꯦ ꯑꯌꯥꯝꯕꯅ ꯑꯦꯀꯥꯗꯃꯤꯛ ꯑ ꯀꯩꯅꯣꯖꯦ ꯑꯩꯈꯣꯏꯒꯤ ꯑꯁꯦꯡꯕ ꯆꯍꯤꯁꯦ ꯁꯤꯗ ꯂꯣꯏ ꯂꯥꯏꯔꯤꯁꯦ ꯇꯝꯅꯩꯌꯦ ꯑꯗꯨꯒ ꯒ꯭ꯔꯦꯖꯨꯋꯦꯁꯟꯒꯨꯝꯕ ꯇꯝ ꯨꯕ ꯑꯗꯒꯤꯗꯤ ꯀꯣꯂꯦꯖ ꯃꯥꯁꯇꯔꯒꯨꯝꯕ ꯇꯧꯕꯗꯗꯤ ꯑꯌꯥꯝꯕꯅ ꯄ꯭ꯔꯨꯐ ꯂꯧꯅꯩꯌꯦꯕ ꯑꯗꯨꯝ ꯍꯥꯏꯗꯤ ꯗꯕꯜ ꯃꯥꯁꯇꯔ ꯃꯌꯥꯝ ꯇꯧꯁꯜꯂꯛ ꯄꯁꯨ ꯃꯌꯥꯝ ꯌꯥꯎꯋꯦꯕ
ꯌꯥꯎꯋꯦ
ꯍꯣꯏ ꯉꯥꯁꯤꯒꯤꯗꯤ ꯊꯝꯃꯒꯦ ꯍꯣꯔꯦꯟ ꯑꯃꯨꯛ ꯉꯥꯛꯇꯪ ꯂꯩꯔꯥ ꯇꯧꯔꯛꯀꯦ
ꯍꯣꯏ ꯍꯣꯏ
ꯎꯝ ꯊꯝꯃꯦ ꯊꯝꯃꯦ